ꯍꯥꯏ ꯍꯥꯏꯋꯦꯜ
ꯍꯥꯏ
ꯍꯥꯏ ꯗꯥꯏꯔꯁꯣꯔꯁ ꯍꯥꯏꯌꯣ
ꯑꯥꯏꯁ ꯇꯥꯕ꯭ꯔꯣ
ꯍꯣꯏ
ꯑꯦ ꯍꯣꯏ
ꯍꯣꯏ
ꯍꯣꯏ-ꯍꯣꯏ
ꯑꯩꯩ
ꯀꯔꯤꯅꯣ ꯍꯣꯏ
ꯆꯥꯛ ꯂꯥꯝꯃꯦ ꯍꯧꯖꯤꯛꯇꯤ ꯑꯩ ꯆꯥꯛ ꯊꯣꯡꯕꯤꯌꯣ ꯑꯦ ꯅꯪꯅ ꯊꯣꯡꯕꯤꯌꯣ
ꯂꯥꯛꯑꯣ
ꯑꯩ ꯌꯥꯔꯦ
ꯅꯪꯁꯦ ꯃꯤ ꯅꯠꯇꯦ ꯍꯥꯏꯌꯦꯅꯦ
ꯑ ꯑꯗꯨꯁꯨ ꯍꯧꯖꯤꯛꯇꯤ ꯊꯣꯡꯕꯤꯌꯣ ꯆꯥꯛ ꯆꯥꯅꯤꯡꯉꯦ
ꯊꯣꯡꯕꯤꯒꯦ ꯂꯥꯛꯑꯣ
ꯑ ꯊꯣꯡꯉꯣ ꯑ ꯅꯪꯒꯤ ꯅꯪꯒꯤ ꯀꯩ ꯍꯥꯏꯖꯤꯔ ꯅꯪꯒꯤ ꯑꯦ
ꯑꯪ
ꯀꯔꯤꯒꯤꯅꯣ ꯀꯃꯥꯏ ꯇꯧꯔꯦ
ꯇꯨꯁꯦ ꯍꯧꯔꯒꯦ ꯇꯥꯕ꯭ꯔꯥ
ꯑ ꯇꯌꯦ ꯑ
ꯏꯁꯩꯁꯛ ꯀꯦꯁꯦ
ꯅꯪꯒꯤ ꯏꯁꯩꯗꯣ ꯑꯩ ꯇꯥꯅꯤꯡꯗꯦ
ꯔꯤꯡꯇꯣꯟ ꯍꯥꯞꯄꯣ ꯑꯗꯨꯗꯤ
ꯅꯪ ꯅꯪ ꯅꯪ ꯅꯪ ꯏꯁꯩ ꯊꯛꯂꯗꯤ ꯌꯥꯔꯦ
ꯑꯩ ꯑꯩꯒꯤ ꯈꯣꯟꯖꯦꯜꯗꯣ ꯔꯤꯡꯇꯣꯟ ꯍꯥꯞꯄꯣ
ꯍꯨꯝ ꯀꯔꯤꯒꯤꯅꯣ ꯍꯥꯞꯄꯣ ꯇꯥꯕ ꯌꯥꯝ ꯅꯨꯡꯉꯥꯏꯕꯅꯦ ꯅꯪ ꯀꯩꯅꯣ ꯇꯨꯝꯕ ꯌꯥꯗ꯭ꯔꯗꯤ ꯑꯩꯒꯤ ꯈꯖꯦꯜꯗꯣ ꯑꯗꯨꯝ ꯀꯩꯅꯣ ꯇꯧꯔꯣ ꯏꯌꯥꯔꯄꯤꯁ ꯍꯥꯞꯄꯒ ꯀꯣ
ꯍꯥꯝ
ꯀꯣ ꯆꯥꯛꯂꯥꯝꯃꯦ ꯍꯥꯏꯕ ꯅꯠꯇ꯭ꯔꯣ ꯂꯥꯝꯗꯦ
ꯍꯝ
ꯆꯥꯔꯣꯗꯅ
ꯎꯝ
ꯑꯗꯨꯗꯤ ꯏꯁꯩ ꯁꯛꯑꯣ
ꯊꯣꯡꯕꯤꯌꯣ
ꯊꯣꯡꯕꯤꯒꯦ ꯍꯣꯏ ꯂꯥꯛꯑꯣ
ꯌꯤ ꯑꯣꯛꯁꯥꯒ ꯑꯣꯛꯁꯥꯒ
ꯈꯣꯏ ꯑꯩꯁꯨ ꯑꯈꯣꯏ ꯑꯣꯛꯁꯥ ꯆꯥꯗꯦ
ꯑ ꯍꯧꯖꯤꯛꯇꯤ ꯅꯪ ꯃꯤ ꯃꯤꯅꯦ ꯀꯔꯤꯅꯨ
ꯀꯔꯤꯒꯤ ꯃꯤ ꯑꯣꯟꯊꯣꯛꯈꯔꯥꯕ ꯀꯃꯥꯏꯅ
ꯐꯖꯕ ꯅꯨꯄꯤ ꯑꯣꯜꯂꯦꯡ ꯅꯪꯖꯤꯗꯤ ꯑꯣꯛꯁꯥꯒ ꯀꯔꯤ ꯍꯥꯏꯁꯤꯔꯥ ꯑ
ꯀꯔꯤ
ꯑꯁ ꯀꯩꯅꯣ ꯎꯝ ꯆꯤꯡ ꯆꯤꯡꯗ
ꯑꯥ ꯑꯁ ꯍꯥꯏꯕ ꯍꯩꯇꯦ ꯊꯨꯟꯕꯤꯟ ꯍꯥꯏꯕꯗꯣ
ꯁꯣꯏꯕꯨꯝ ꯍꯥꯏꯌꯣ
ꯁꯣꯏꯕꯨꯝ ꯑꯣ ꯀꯥꯎꯋꯦꯍ‌ꯦ
ꯑꯩ ꯇꯥꯛꯄꯤꯒꯦ ꯅꯪꯅ ꯈꯪꯗꯕ ꯃꯌꯥꯝꯗꯣ ꯑꯩ ꯇꯥꯛꯀꯦꯁꯦ ꯅꯆꯦ ꯑꯩ ꯂꯩꯔꯤ ꯀꯔꯤ ꯀꯌꯥꯝꯁꯨ ꯈꯜꯂꯅꯨ ꯀꯔꯤꯁꯨ ꯈꯜꯂꯅꯨ ꯁꯣꯏꯕꯨꯝ ꯑꯩꯗꯤ ꯄꯔꯐꯦꯛꯅꯤ ꯄꯔꯐꯦꯛ
ꯄꯔꯐꯦꯛ
ꯅꯣꯏꯅ ꯋꯥꯏꯐ ꯅꯠꯇꯦ ꯅꯣꯏꯅ ꯒꯜꯐ꯭ꯔꯦꯟ ꯃꯦꯇ꯭ꯔ‌ꯌ‌ꯦꯜ ꯄꯥꯝꯕ ꯑꯩꯅ ꯋꯥꯏꯐ ꯃꯦꯇ꯭ꯔꯌ‌ꯦꯜ ꯑꯣꯏꯕ
ꯑꯗꯣ ꯅꯪ ꯊꯣꯡ ꯅꯪ ꯅꯪ ꯊꯣꯡ ꯅꯪ ꯊꯣꯡꯕ ꯍꯩꯕ꯭ꯔꯥ ꯑꯗꯣ
ꯊꯣꯡꯕ ꯍꯩꯌ‌ꯦ ꯍꯣꯏ ꯂ ꯂꯩꯕꯤꯒꯦꯔꯥ ꯄꯨꯔꯒ ꯂꯥꯛꯑꯣ ꯑꯩ ꯊ‌ꯣꯡ ꯊ‌ꯣꯡ ꯊꯣꯡꯕꯤꯒꯦ ꯑꯗꯨꯒ ꯅꯪꯒꯤ ꯌꯨꯝꯗꯣ ꯊꯤꯜꯂꯛꯀꯦ ꯑꯩꯒꯤ ꯌꯨꯝꯗꯤ ꯆꯥ ꯆꯥꯕ ꯌꯥꯔꯣꯏ
ꯑꯩ ꯅꯨꯄꯥꯒ ꯂꯩꯕꯒꯤꯀꯣ
ꯑꯥ
ꯅꯨꯄꯥ ꯆꯪꯕꯗꯣ ꯌꯥꯔꯣꯏꯕ
ꯑꯗꯨꯗꯤ ꯑꯣꯟꯂꯥꯏꯟꯗ ꯊꯥꯕꯤꯒꯤ ꯄꯩꯁꯥ ꯑꯣꯛꯁꯥ ꯑꯣꯛꯁꯥꯒ ꯁꯣꯏꯕꯨꯝꯒ ꯊꯣꯡꯕꯤꯌꯨ ꯌꯥꯏꯀꯣ
ꯃꯅꯨꯡꯁꯥꯗ‌ꯣ ꯄꯥꯝꯃꯤꯔꯣ ꯑꯣꯛꯁꯥꯒꯤ ꯃꯅꯨꯡꯁꯥꯗꯣ ꯄꯥꯝꯗꯦ ꯀꯔꯤꯒꯤꯅꯣ ꯑꯩꯗꯤ ꯌꯥꯝ ꯆꯥꯕꯅꯦ ꯑꯗꯣ ꯑꯩ ꯑꯩꯒꯤ ꯊꯥꯔꯛꯑꯣ ꯑꯗꯨꯗꯤ
ꯑꯁ ꯑꯗꯨꯃꯥꯏꯟ ꯇꯧꯔꯗꯤ ꯌꯥꯔꯔꯣꯏ ꯅꯪ
ꯅꯪ ꯆꯤꯡꯗꯔꯣ ꯅꯠꯇ꯭ꯔꯒ ꯅꯪ ꯂꯝꯄꯥꯛꯇꯔꯣ
ꯑ ꯆꯤꯡꯗ ꯆꯤꯡ ꯆꯤꯡꯒꯤ ꯃꯤꯁꯨ ꯅꯠꯇꯦ
ꯑꯣ
ꯑꯩꯗꯤ ꯀꯩꯅꯣ ꯑꯥꯗꯒꯤ ꯃꯤꯅꯦ
ꯑꯥꯗꯒꯤ ꯍꯥꯏꯁ‌ꯦ ꯑ ꯀꯗꯥꯏꯗꯒꯤꯅꯣ ꯑꯣ ꯑꯥꯗ
ꯎꯝ ꯑꯥꯗ
ꯑꯥꯗ ꯂꯩꯔꯦꯀꯣ ꯑꯗꯨꯗꯤ
ꯎꯝ ꯎꯝ
ꯀꯔꯤꯒꯤ ꯅꯣꯛꯄꯅꯣ
ꯈꯥ
ꯑꯩ ꯅꯣꯛꯄ꯭ꯔꯥ ꯍꯧꯖꯤꯛꯗꯣ
ꯅꯣꯛꯇꯦ ꯀꯞꯄꯦ
ꯎꯝ ꯅꯪ ꯁꯤꯡꯖꯨꯁꯨ ꯁꯦꯝꯃ ꯍꯩꯕ꯭ꯔꯥ
ꯍꯩ ꯍꯣꯏ
ꯀꯔꯤ ꯀꯔꯤ ꯍꯥꯞꯄ꯭ꯔꯥ ꯑꯗꯣ
ꯑꯁꯦꯡꯕ ꯍꯥꯏꯔꯣ ꯅꯠꯇ꯭ꯔꯒ ꯑꯩ ꯀꯩꯅꯣꯗ ꯍꯥꯏꯔꯣꯔ
ꯑꯁꯦꯡꯕ ꯍꯥꯏꯌꯣ ꯑꯩꯁꯨ ꯈꯪꯅꯤꯡꯉꯤ
ꯀꯩ ꯁꯤꯡꯖꯨꯅꯣ
ꯃꯤꯃꯤ ꯁꯤꯡꯖꯨꯁꯨ
ꯌꯦꯟ ꯁꯤꯡꯖꯨꯔꯣ ꯑꯣꯛꯀꯤ ꯁꯤꯡꯖꯨ ꯍꯩꯌꯦ ꯌꯥꯝ ꯍꯩꯕꯅꯦ ꯄꯔꯐꯦꯛ
ꯑꯥ ꯍꯥꯏ ꯍꯥꯏꯕꯤꯌꯣ ꯑꯗꯨꯒ ꯍꯩꯕꯤꯌꯣꯗꯣ ꯑꯩ ꯑꯩ ꯗꯨꯀꯥꯟꯗ ꯂꯩꯕꯅ ꯃꯤꯃꯤ ꯁꯤꯡꯖꯨꯗꯤ ꯍꯩꯌꯦ ꯑꯗꯣ ꯌꯦꯟ ꯁꯤꯡꯖꯨꯁꯗꯤ ꯈꯪꯗꯦ
ꯌꯦꯟꯗꯣ ꯀꯩꯅꯣ ꯍꯥꯟꯅ ꯐꯣꯠꯂꯦꯀꯣ
ꯑꯥ
ꯊꯨꯝ ꯀ꯭ꯔꯛ ꯍꯥꯞꯄꯒ
ꯑꯥ
ꯐꯣꯠꯂꯦ ꯑꯗꯨ ꯀꯩꯅꯣ ꯑꯗꯨ ꯂꯣꯏꯔꯤꯉꯩ ꯀꯥꯟꯗ ꯄꯤꯁ ꯄꯤꯁꯇ ꯀꯩꯅꯣ ꯇꯧꯕꯗꯣ ꯄꯤꯁ ꯄꯤꯁꯗ ꯂꯧꯊꯣꯛꯄꯗꯣ
ꯑꯥ ꯑꯥ ꯑꯥ
ꯃꯆꯥ ꯃꯆꯥ ꯂꯧꯊꯣꯛꯄꯗꯣ ꯑꯗꯨꯅꯦ ꯑꯗꯨꯒ ꯎꯝ ꯊꯥꯎꯗ ꯇꯥꯎꯕꯗꯣ
ꯑꯥ
ꯉꯧꯕꯗꯨ, ꯉꯧꯕꯗꯨ ꯍꯣꯏ ꯃꯣꯔꯣꯛ ꯃꯣꯔꯣꯛ ꯍꯥꯞꯄꯦ ꯂꯣꯏꯔꯦ
ꯑꯦ ꯁꯤ ꯈꯛꯇꯔꯥ ꯑꯦ ꯁꯤꯗꯤ
ꯃꯣꯔꯣꯛꯗꯣ ꯀꯩꯅꯣ ꯉꯧꯔꯒ ꯆꯤꯂꯤꯗꯣ ꯑꯩꯈꯣꯏꯒꯤ ꯎꯃꯣꯔꯣꯛ ꯅꯠꯇꯕ ꯑꯩꯈꯣꯏꯒꯤ ꯆꯤꯡꯒꯤ ꯎꯃꯣꯔꯣꯛ ꯅꯠꯇꯕ
ꯑꯥ ꯑꯥ
ꯗꯨ ꯂꯣꯏꯔꯦ꯫
ꯉꯁꯤꯗꯤ ꯁꯤꯝꯄꯥꯜꯅꯤ ꯀꯔꯤꯅꯣ꯫
ꯁꯤꯝꯄꯜꯅꯦ ꯁꯤꯝꯄꯜ ꯑꯣꯏ ꯑꯣꯏꯔꯖꯨ ꯕꯦꯁ ꯇꯥꯕ꯫
ꯏꯁ ꯕꯦꯁ ꯀꯥꯏꯌꯦꯅ꯫
ꯕꯦꯁꯅꯦ꯫
ꯑꯇꯣꯞꯄꯗꯤ ꯁꯦꯝ ꯍꯩꯕꯔꯥ꯫
ꯍꯩꯌꯦ꯫
ꯀꯔꯤ ꯀꯔꯤ ꯍꯥꯏꯁꯦꯝꯕ ꯍꯩꯕ꯭ꯔꯥ꯫
ꯌꯥꯝ ꯍꯩꯌꯦ꯫
ꯍꯥꯏꯌꯣꯗꯣ꯫
ꯂꯣꯏ ꯍꯩꯌꯦ ꯅꯪꯅ ꯑꯄꯥꯝꯕꯗꯣ ꯑꯩꯗꯤ ꯀꯩꯅꯣ ꯔꯨꯇꯤ ꯇꯧꯕꯁꯨ ꯍꯩꯌꯦ꯫
ꯑ ꯀꯤꯆ꯭ꯔꯤ ꯇꯧꯕ ꯍꯩꯕ꯭ꯔꯥ꯫
ꯍꯥ ꯍꯣꯏ ꯍꯩꯌꯦ ꯑꯨꯠꯇꯤ ꯏꯔꯣꯝꯕ꯫ ꯀꯥꯡ ꯃꯇꯝ ꯂꯥꯛꯂꯤ ꯑꯗꯨꯏ ꯆꯥꯕ ꯆꯠꯂꯣ꯫
ꯍ꯫
ꯅꯪ ꯈꯤꯆ꯭ꯔꯤ ꯄꯥꯝꯕ꯭ꯔꯥ꯫
ꯌꯥꯝꯅꯗꯤ ꯄꯥꯝꯗꯦ ꯑꯗꯣ ꯗꯨꯀꯥꯟꯗ ꯌꯣꯟꯕꯗꯣ
ꯍꯣꯏ꯫
ꯎꯝ ꯈꯔꯗꯤ ꯑꯩꯁ
ꯕꯂꯦꯛ ꯍꯤꯁꯇꯔꯤꯗ ꯃꯌꯥꯝ ꯂꯣꯏ
ꯍꯩ ꯈꯔꯛ ꯈꯔꯛ
ꯈꯔꯥꯛ ꯈꯔꯥꯛ ꯀꯔꯤ꯫
ꯎꯝ ꯀꯔꯛ ꯀꯔꯛꯅꯤ꯫ ꯎꯝ꯫
ꯊꯣꯡꯕ ꯍꯩꯌꯦ ꯑꯗꯣ ꯍꯣꯏ꯫ ꯍꯩꯔꯦ ꯊꯣꯡꯕꯤꯌꯨꯔꯥ꯫
ꯑ ꯊꯣꯡꯕꯤꯌꯣ ꯑꯩ ꯆꯥꯒꯦ꯫
ꯅꯪ ꯆꯥꯒꯦ ꯍꯥꯏꯕ꯭ꯔꯣ꯫
ꯑ ꯆꯥꯒꯦ꯫
ꯆꯥꯒꯦ ꯍꯥꯏꯕ꯭ꯔꯣ꯫
ꯑ ꯆꯥꯒꯦ꯫
ꯅꯪ ꯄꯥꯝꯕ꯭ꯔꯣꯅꯦ꯫
ꯄꯥꯝꯗꯦ ꯈꯦꯆꯤ ꯄꯥꯝꯕ꯭ꯔꯣ ꯍꯥꯏꯕꯅꯦ꯫
ꯈꯤꯆꯔꯤꯗꯤ ꯄꯥꯗꯦ꯫
ꯄꯥꯝꯗꯦ꯫
ꯄꯝꯗꯦ꯫
ꯀꯔꯤꯒꯤꯅꯣ꯫
ꯍꯥꯎꯇꯦ꯫
ꯍꯥꯎꯇꯦ ꯌꯥꯝ ꯍꯥꯎꯕꯅꯦ ꯌꯥꯝ ꯍꯥꯎꯕꯅꯦ꯫
ꯑꯨꯝ ꯑꯁ ꯀꯤꯆꯔꯤꯗꯤ ꯍꯥꯎꯇꯦ꯫
ꯍꯥꯎꯕꯅꯦ꯫
ꯍꯥꯎꯇꯦ
ꯍꯥꯎꯕꯅꯦ
ꯍꯥꯎꯇꯦ ꯈꯦꯆꯤ ꯍꯥꯎꯔ ꯍꯥꯎꯋꯦ ꯍꯥꯏꯕ ꯃꯤꯗꯤ ꯅꯣꯔꯃꯦꯜ ꯅꯠꯇꯦ ꯀꯔꯤꯅꯣ
ꯕꯃꯣꯟ ꯃꯤꯌꯥꯝꯅ ꯀꯥꯡ ꯀꯥꯡꯗꯣ ꯈꯪꯕ꯭ꯔꯥ
ꯑꯗꯨꯁꯨ ꯑꯗꯨꯁꯨ ꯄꯥꯝꯗꯤ ꯑꯩ
ꯍꯣꯏ ꯌꯥꯔꯦ ꯇꯣꯛꯑꯣ
ꯕꯃꯣꯟ ꯃꯣꯏ ꯇꯧ ꯇꯧꯕꯗꯣ ꯑꯩ ꯆꯥꯔꯦ ꯑꯗꯨꯁꯨ ꯇ꯭ꯔꯦꯁ ꯂꯩꯇꯦ ꯇ꯭ꯔꯦ ꯄꯥꯝꯗꯤ ꯍꯣꯏ
ꯑꯣ ꯑꯗꯨꯗꯤ ꯍꯌꯦꯡꯗꯣ
ꯑꯥ
ꯑꯩꯈꯣꯏꯗꯤ ꯑꯩꯈꯣꯏꯒꯤ ꯀꯩꯅꯣꯗ ꯂꯥꯛꯑꯣ ꯂꯩꯀꯥꯏꯗ ꯂꯥꯛꯑꯣꯀꯣ
ꯑ
ꯑꯣ ꯑꯣꯛ ꯀꯩꯅꯣ ꯀꯦꯖꯤ ꯑꯃ ꯀꯣ
ꯍꯥ
ꯑꯣꯛ ꯑꯣꯛꯁꯥ
ꯑꯥ
ꯀꯦ ꯖꯤ ꯑꯃ ꯑꯗꯨꯒ ꯃꯅꯨꯡ ꯁꯥꯥꯁꯨ ꯀꯦ ꯖꯤ ꯑꯃ ꯂꯩꯕꯤꯔꯛꯑꯣ ꯑꯩ ꯊꯣꯡꯒꯦ ꯑꯩ ꯆꯥꯅꯤꯡꯉꯥꯏꯅꯦ ꯐꯥꯒꯤ ꯅꯠꯇꯦꯀꯣ ꯑꯩ ꯅꯠꯆꯦ ꯑꯩꯅ ꯍꯥꯏꯕꯁꯦ
ꯎꯝ
ꯊꯤꯟꯕꯤꯌꯨꯀꯣ
ꯑꯥ ꯑꯥ
ꯒꯦꯠꯗ ꯑꯩ ꯂꯧꯕ ꯂꯥꯛꯀꯦ ꯀꯣ ꯂꯝꯕꯤꯗ ꯐꯖꯅ ꯇꯥꯛꯀꯦ ꯑꯩ
ꯑꯥ
ꯀꯦ ꯖꯤ ꯑꯅꯤ ꯑꯅꯤ
ꯑꯩ
ꯅꯪꯒꯤ ꯑꯃꯥ ꯑꯩꯈꯣꯏꯒꯤ ꯑꯃ
ꯀꯔꯤꯒꯤ
ꯀꯔꯤꯒꯤ ꯍꯥꯏꯗꯤ
ꯅꯪꯒꯤ ꯑꯃ ꯑꯩꯒꯤ ꯑꯃ ꯍꯥꯏꯕꯗꯣ
ꯍꯣꯏ ꯀꯦꯖꯤ ꯑꯅꯤ ꯑꯅꯤ ꯄꯨꯔꯛꯑꯣ ꯍꯥꯏꯕ
ꯑꯦ ꯁꯤꯃꯥ ꯇꯧꯔꯗꯤ ꯑꯩ ꯄꯨꯔ ꯄꯨꯔꯣꯏ ꯍꯦ ꯄꯨꯔꯛꯑꯔꯣꯏ
ꯂꯧꯕꯤꯔꯣꯏ
ꯀꯩꯒꯤꯅꯣ
ꯑꯗꯨꯃꯥꯏ ꯇꯧꯔꯗꯤ ꯑꯁ ꯌꯥꯔꯦ
ꯑꯗꯨ ꯅꯪ ꯀꯩꯅꯣ ꯅꯨꯡꯁꯤꯗꯅꯦ
ꯅꯪꯒꯤ ꯍꯤꯔꯣ ꯂꯩꯗꯅ
ꯑꯩꯒꯤ ꯍꯤꯔꯣꯗꯤ ꯂꯩꯇꯦ ꯑꯗꯣ ꯑꯩꯒꯤ ꯅꯨꯄꯥꯗꯤ ꯂꯩ
ꯅꯪꯒꯤ ꯅꯨꯄꯥ ꯂꯩꯗꯅ
ꯍꯥ ꯑꯩꯒꯤ ꯍꯥꯏ ꯀꯩ ꯍꯥꯏ ꯑꯩ ꯑꯩꯒꯤ ꯀꯩꯅꯣꯗꯣ ꯑꯣ ꯑꯩꯒꯤ ꯅꯨꯄꯥꯗꯣ
ꯍꯝ
ꯁꯥ ꯆꯥꯗꯦ ꯃꯥ
ꯍꯝ
ꯁꯥ ꯆꯥꯗꯦꯕ ꯁꯥ ꯆꯥꯗꯕꯅꯦ ꯑꯗꯨꯗꯤ ꯑꯗꯨꯒꯤ ꯎꯄꯥꯏ ꯂꯩꯇꯦ ꯎꯄꯥꯏ ꯂꯩꯇꯕꯒꯤ ꯅꯉꯣꯟꯗ ꯍꯥꯏꯕꯅꯦꯀꯣ ꯁꯥꯎꯕ ꯌꯥꯗꯦ ꯅꯪꯅ ꯀꯩꯅꯣ ꯇꯜꯂꯦ ꯍꯥꯏꯔꯗꯤ ꯑꯗꯨꯝ ꯇꯣꯛꯑꯣ ꯀꯩꯁꯨ ꯀꯥꯏꯗꯦ ꯑꯩ ꯀ꯭ꯌꯥꯝ ꯈꯟꯗꯦ
ꯑꯩ ꯊꯣꯝꯕꯤꯒꯦ ꯑꯗꯨꯗꯤ ꯑꯩ ꯏ ꯑꯩ ꯏꯊꯟꯗ ꯊꯣꯡꯕꯤꯒꯦ ꯊꯣꯡꯔꯒ ꯑꯩꯈ ꯑꯩꯅ ꯏꯊꯟꯗ ꯆꯥꯒꯅꯤ
ꯍꯣꯏ ꯍꯣꯏ ꯍꯣꯏ ꯍꯣꯏ ꯍꯣꯏ ꯍꯣꯏ
ꯑꯩ ꯑꯣꯛꯁꯥ ꯊꯣꯡꯕ ꯍꯩꯕꯅꯦ ꯀꯔꯤꯅꯣ
ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯄꯥꯔꯇꯤ ꯍꯥꯏꯁꯦ ꯌꯨ ꯊꯛꯄ ꯄꯥꯔꯇꯤꯔꯣ ꯌꯨ ꯊꯛꯇꯕꯅꯦ ꯌꯨ ꯊꯛꯇꯦ ꯑꯩ ꯅꯨꯄꯥ
ꯅ ꯊꯛꯔꯁꯨ ꯑꯩ ꯄꯤꯒꯦ
ꯄꯤꯔꯁꯨ ꯃꯣꯏ
ꯑꯦ ꯊꯛꯇ꯭ꯔꯗꯤ ꯅꯨꯄꯥ ꯅꯠꯇꯦ ꯅꯪ ꯍꯥꯏꯒꯅꯤ
ꯍꯥꯏꯔꯁꯨ ꯑꯩꯅ ꯑꯩꯅ ꯍꯥꯏꯕꯅꯦ ꯊꯛꯑꯣ ꯅꯨꯄꯥ ꯊꯣꯛꯇꯦ ꯍꯥꯏꯕꯅꯦ ꯑꯗꯣ ꯁꯨꯛꯊꯛ ꯊꯛꯇꯦ
ꯑꯥꯏ
ꯑꯩꯅ ꯍꯥꯏꯔꯁꯨ ꯌꯥꯗꯦ ꯅꯪꯅ ꯍꯥꯏꯔꯗꯤ ꯀꯃꯥꯏꯅ ꯀꯩꯅꯣ ꯇꯧ ꯊꯛꯇꯣꯏꯅꯣ
ꯅꯨꯄꯥꯗꯤ ꯅꯨꯄꯥꯅ ꯋꯥꯔꯤ ꯁꯥꯟꯅꯕꯅꯦ ꯀꯔꯤꯅꯣ